ꯍꯜꯂꯣ
ꯍꯜꯂꯣ ꯇꯥꯕ꯭ꯔꯣ
ꯇꯥꯏ ꯇꯥꯏ
ꯑꯩ ꯀꯣꯟ ꯇꯥꯕ꯭ꯔꯣ
ꯇꯥꯏꯌꯦ ꯇꯥꯏꯌꯦ
ꯈꯔ ꯍꯧꯅ ꯍꯥꯏꯕꯤꯌꯨ ꯑꯩ ꯇꯥꯗ꯭ꯔꯦ ꯁꯣꯝꯗ
ꯇꯥꯗꯕ꯭ꯔꯣ
ꯇꯥꯔꯦ ꯇꯥꯔꯦ ꯑꯗꯣ ꯈꯔ ꯍꯧꯅ ꯑꯗꯨ ꯍꯥꯏꯕꯤꯌꯣꯕꯀꯣ
ꯍꯣꯏ
ꯀꯩꯗꯧꯔꯝꯃꯤꯅꯣ
ꯀꯩꯝ ꯇꯧꯗꯦ ꯐꯝꯃꯤ ꯐꯪꯗꯦ
ꯑꯩ ꯆꯥꯛ ꯆꯥꯊꯣꯛꯑꯦ ꯑꯩ ꯉꯁꯤ ꯊꯕꯛ ꯈꯔ ꯆꯤꯟꯕꯀꯣ
ꯎꯝ
ꯑꯁ ꯊꯕꯛ ꯆꯤꯟꯕꯁꯦ ꯑꯩꯗꯣ ꯀꯔꯝꯕ ꯍꯥꯟꯅ ꯇꯧꯁꯤꯒꯦ ꯀꯔꯝꯕ ꯀꯣꯟ ꯇꯧꯁꯤꯒꯦ ꯃꯊꯥ ꯁꯥꯥꯕꯗꯣ ꯍꯥꯏꯗꯤ ꯑꯉꯥꯡ ꯂꯣꯏꯅꯕ ꯍꯥꯏꯗꯤ ꯑꯉꯥꯡ ꯂꯣꯏꯅꯕ ꯍꯥꯏꯕꯗꯤ ꯁꯨꯃꯥꯏꯅ ꯁꯦꯕꯥ ꯁꯦꯕꯥꯔꯤꯁꯦ ꯄꯥꯛ ꯇꯧꯔꯛꯇꯕꯅꯤꯅꯀꯣ ꯀꯔꯤ ꯇꯧꯗꯣꯏꯅꯣ ꯀꯔꯤ ꯇꯧꯔꯣꯏꯗꯣꯏꯅꯣ ꯍꯥꯏꯕꯗꯣ ꯈꯪꯗꯕꯀꯣ
ꯎꯝ
ꯆꯥꯛ ꯊꯣꯡꯁꯤꯗꯅ ꯑꯦꯟꯁꯥꯡꯒ ꯌꯦꯡꯁꯤꯗꯅ ꯀꯔꯤ ꯃꯊꯦꯜ ꯁꯦꯝꯒꯗꯕꯅꯣ ꯏꯁꯤꯡ ꯁꯣꯝꯅ ꯂꯩꯇ꯭ꯔꯦ ꯏꯁꯤꯡ ꯀꯩꯅꯣ ꯇꯧꯕꯒꯤ ꯏꯁꯤꯡ ꯁꯣꯛꯄꯒꯤ ꯑꯥ ꯚꯤꯁꯥꯜꯗ ꯆꯠꯄ ꯒꯤ ꯑꯉꯥꯡ ꯂꯥꯏꯔꯤꯛ ꯇꯥꯛꯄꯒꯤ ꯑ ꯑꯉꯥꯡ ꯑꯦꯛꯖꯥꯝ ꯂꯩꯕꯀꯣ ꯑꯗꯨꯁꯨ ꯇꯧꯗꯕ ꯌꯥꯗꯕ ꯍꯥꯥ ꯑꯦꯛꯖꯥꯝꯁꯦ ꯍꯧꯕꯗ ꯉꯥꯏꯔꯤꯅꯦ ꯉꯔꯥꯡꯅ ꯍꯧꯕꯗ ꯉꯥꯏꯔꯦ ꯑꯣ ꯉꯁꯤꯅ ꯍꯧꯕꯗ ꯉꯥꯏꯔꯦ ꯀꯗꯣꯢꯅꯣ
ꯎꯝ
ꯑꯗꯪ ꯍꯌꯦꯡꯁꯦ ꯃꯦꯠꯁ ꯊꯣꯛꯄ ꯗꯥꯎꯗꯣ ꯑꯗꯣ ꯉꯁꯤꯁꯦ ꯐꯝꯗꯅꯕ ꯌꯥꯗꯕ ꯑꯩꯅ ꯑꯗꯨ ꯊꯥꯔꯒ
ꯑꯗꯣ ꯑꯥꯗꯗꯤ ꯀꯅꯥ ꯂꯩꯍꯧꯕ ꯁꯦꯕꯥ ꯇꯧꯅꯤꯡꯉꯥꯏ
ꯁꯦꯕꯥ ꯇꯧꯅꯤꯡꯉꯥꯏ ꯅꯍꯥꯟ ꯂꯥꯛꯄ ꯏꯆꯟ ꯑꯃꯗꯣ ꯃꯥ ꯂꯩꯍꯧꯕꯅꯦ ꯑꯗꯨꯒ ꯏꯌꯥꯝꯕ ꯂꯩꯍꯧꯕꯅꯦ ꯍꯧꯖꯤꯛꯇꯤ ꯆꯥꯛ ꯆꯥꯔꯝꯕꯅꯦ ꯑꯩꯗꯣ ꯑꯣꯛ ꯈꯤꯇꯪ ꯅꯨꯡꯉꯥꯏꯇꯕꯒꯤꯀꯣ ꯍꯥꯟꯅ ꯂꯥꯛꯈ꯭ꯔꯕ ꯑꯗ ꯆꯠꯅꯤꯡꯗ꯭ꯔꯕ ꯑꯩꯁꯨ ꯍꯥꯏꯕꯗꯤ ꯑꯗꯣ ꯏꯃꯥꯅꯁꯨ ꯆꯠꯂꯅꯨ ꯌꯥꯔꯦ ꯃꯌꯥꯝ ꯑꯃ ꯑꯃ ꯄꯨꯔꯛꯑꯁꯅꯨ ꯀꯩꯅꯣ ꯌꯨꯇꯦꯟꯁꯤꯜꯁ ꯃꯌꯥꯝꯗꯣ ꯆꯥꯛꯈꯨꯝ ꯃꯌꯥꯝꯗꯣ ꯍꯥꯏꯔ ꯃꯦꯂꯈ ꯏꯔꯨ ꯆꯊꯣꯛꯑꯦ ꯍꯧꯖꯤꯛ ꯄꯣꯊꯥꯕ ꯐꯪꯕꯁꯦ ꯉꯁꯤ ꯉꯁꯤꯒꯤ ꯑꯣꯏꯅ ꯍꯧꯖꯤꯛꯇꯅꯤ ꯑꯌꯨꯛꯇꯒꯤ ꯑꯩꯒꯣ ꯑꯦꯗꯃꯤꯠ ꯇꯧꯕꯒ ꯆꯠꯄ ꯍꯣꯁꯄꯤꯇꯥꯜ ꯆꯠꯂꯨꯔꯦ ꯑꯗꯗꯒꯤ ꯍꯥꯟꯅꯛ ꯉꯥꯏꯍꯥꯛ ꯂꯩꯔꯒ
ꯇꯟꯗꯧꯕꯈ꯭ꯔ ꯑꯃ
ꯐꯖꯅ ꯋꯥꯔꯦꯅꯦ ꯉꯁꯤꯅ
ꯑꯩ ꯉꯁꯤꯗꯤ ꯋꯥꯔꯤꯔꯦꯁꯤꯅꯀ ꯂꯥꯏꯔꯤꯛ ꯇꯥꯛꯄꯗꯁꯨ ꯑꯃꯨꯛ
ꯑꯉꯥꯡ ꯇꯔꯦꯠ ꯅꯤꯄꯥꯜꯗ ꯑꯦꯛꯖꯥꯝ ꯂꯩꯕ ꯈꯔꯅ ꯍꯤꯟꯗꯤ ꯊꯣꯛꯄ ꯈꯔ ꯃꯦꯠꯁ ꯊꯣꯛꯄ ꯀꯝꯄ꯭ꯌꯨꯇꯔ ꯊꯣꯛꯄ
ꯑꯗꯣ ꯑꯃ ꯁꯦꯕꯥ ꯇꯧꯅꯤꯡꯉꯥꯏꯗꯣ ꯃꯤ ꯁꯤꯟꯅꯤꯉꯥꯏꯗꯤ ꯂꯩꯕ꯭ꯔꯣ
ꯁꯤꯟꯅꯤꯉꯥꯏ ꯍꯥꯏꯕꯁꯦ ꯑꯩꯗꯤ ꯍꯧꯖꯤꯛꯇꯤ ꯀꯩꯅꯣ ꯇꯧꯕꯅꯦꯅꯀꯣ ꯃꯤ ꯍꯧꯖꯤꯛꯇꯤ ꯁꯨꯝ ꯑꯦꯗꯃꯤꯠ ꯇꯧꯔꯒ ꯊꯝꯕ ꯋꯥꯅꯦꯕꯀꯣ ꯍꯌꯦ ꯍꯟꯆꯤꯠ ꯀꯩꯅꯣ ꯇꯧꯕ ꯀꯥꯟꯗ ꯑꯗꯨꯀꯥꯟꯗꯗꯤ ꯃꯤ ꯂꯥꯛꯀꯅꯤ ꯍꯣꯏ ꯏꯅꯦ ꯍꯣꯏ ꯀꯅꯥ ꯀꯅꯥ ꯂꯥꯛꯀꯅꯤ ꯏꯇꯩꯃ ꯍꯣꯏ
ꯎꯝ
ꯂꯀꯅꯤ
ꯍꯣꯏ ꯍꯥꯏꯕꯗꯤꯀꯣ ꯂꯦꯟꯕ ꯃꯤꯗꯤ ꯊꯕꯛ ꯌꯥꯝ ꯂꯦꯟꯕꯒꯤ ꯀꯦꯁꯇꯤ ꯊꯕꯛ ꯌꯥꯝ ꯆꯪꯕꯅꯦ ꯍꯥꯏꯕ ꯃꯤ ꯌꯥꯝ ꯃꯤ ꯌꯥꯝ ꯁꯦꯕꯥ ꯌꯥꯝ ꯆꯪꯕꯅꯦ ꯍꯥꯏꯕ ꯃꯥꯗꯤ
ꯑꯝ
ꯃꯥ ꯃꯊꯟꯇꯅ ꯀꯦꯝꯝ ꯇꯧꯕ ꯉꯝꯃꯣꯏ ꯃꯤ ꯑꯅꯤ ꯌꯥꯝꯗ꯭ꯔꯕꯗ ꯑꯅꯤ ꯑꯉꯥꯡ ꯁꯦꯟꯅꯕ ꯑꯃ ꯑꯃ ꯁꯦꯟꯅꯕ ꯑꯃ ꯂꯩꯇ꯭ꯔꯗꯤ
ꯃꯃꯥ ꯁꯦꯟꯅꯕ ꯑꯉꯥꯡ ꯁꯦꯅꯕꯀꯣ ꯇꯧꯔꯛꯀꯅꯤ ꯑꯩꯗꯤ ꯈꯪꯗ꯭ꯔꯦ
ꯑꯗꯣ ꯄꯨꯡ ꯀꯌꯥꯗ ꯇꯧꯒꯅꯤ ꯍꯥꯏꯒꯦ ꯂꯦꯟꯕꯗꯤ
ꯈꯪꯗꯦ ꯑꯗꯨꯗꯤ ꯍꯧꯖꯤꯛ ꯈꯪꯗ꯭ꯔꯤ ꯍꯌꯦꯡ ꯍꯪꯆꯤꯠ ꯈꯪꯪꯉꯛꯀꯗ꯭ꯔꯥ
ꯅꯨꯃꯤꯠ ꯂꯩꯕꯅ ꯇꯧꯔꯗꯤ ꯅꯨꯡꯉꯥꯏꯗꯅ ꯅꯨꯡꯗꯥꯡꯒ ꯇꯧꯕ ꯁꯨꯔꯛꯄꯅꯦ
ꯈꯟꯗ꯭ꯔꯦ ꯑꯗꯨꯒꯗꯤ ꯅꯪ ꯑꯦꯛꯖꯥꯝ ꯀꯃꯥꯏꯅ ꯇꯧꯔꯝꯕꯅꯣ ꯉꯁꯦ
ꯉꯁꯤꯁꯦ ꯑꯗꯨꯝ ꯅꯨꯡꯉꯥꯏ ꯍꯥꯏꯗꯤ ꯅꯍꯥꯟ
ꯍꯜꯂꯣ
ꯑꯗꯨꯁꯨ ꯀꯌꯥ ꯂꯩꯇꯕꯅꯦꯕ ꯂꯥꯏꯔꯤꯛ ꯄꯥꯕꯗ ꯑꯗꯨꯕꯨ ꯑꯗꯨꯝ ꯌꯥꯅ ꯌꯥꯅꯕ ꯄꯥꯔꯦ ꯂꯥꯛꯄꯗꯣ ꯀꯣꯏꯁꯟꯗꯣ ꯑꯩꯈꯣꯏꯅ ꯈꯜꯂꯝꯕꯒꯗꯤ ꯍꯦꯟꯅ ꯈꯔ ꯂꯥꯏꯅ ꯂꯥꯛꯑꯦꯕ ꯑꯗꯨꯒ ꯑꯗꯨꯝ ꯂꯣꯏꯅꯃꯛꯄꯨꯗꯤ ꯏꯔꯝꯃꯦ ꯑꯗꯣ ꯑꯣꯖꯥ ꯅꯝ ꯄꯥꯝꯕ ꯄꯥꯝꯗꯕ ꯍꯥꯏꯕꯗꯤ ꯈꯪꯗ꯭ꯔꯦ ꯅꯣꯡꯕꯨꯗꯤ ꯅꯨꯡꯉꯥꯏꯌꯦ ꯎꯝ
ꯃꯤꯛꯁꯥꯔ ꯅꯨꯡꯉꯥꯏꯔꯒꯗꯤ ꯐꯔꯦ
ꯅꯨꯡꯉꯥꯢꯌꯦ ꯑꯦ ꯍꯧꯖꯤꯛ ꯃꯊꯪꯒꯤꯁꯤꯅ ꯀꯔꯤ ꯑꯃꯨꯛ ꯇꯧꯔꯛꯀꯦꯔꯥ ꯈꯪꯗꯦ ꯃꯊꯪꯁꯨ ꯌꯥꯝ ꯆꯥꯎꯋꯦꯕ ꯃꯥꯒꯤ ꯁꯦꯂꯦꯕꯁꯇꯣ
ꯍꯌꯦꯡꯗꯤ ꯀꯃꯥꯏꯅ ꯇꯧꯕ
ꯍꯌꯦꯡꯅꯤ ꯀꯩꯝ ꯇꯧꯔꯣꯏꯅ ꯑꯗꯨꯝ ꯂꯩꯒꯅꯤ ꯄꯥꯒꯅꯤ ꯍꯌꯦꯡ ꯁꯨꯇꯤ
ꯎꯝ ꯉꯁꯥꯏꯗꯤ ꯍꯌꯦꯡ ꯍꯪꯆꯤꯠ ꯍꯥꯏꯗꯥꯢꯅꯦ
ꯍꯣꯏꯅꯦ ꯍꯌꯦꯡ ꯑꯣꯐ ꯂꯩꯔꯒ ꯍꯪꯆꯤꯛꯇ ꯍꯥꯏꯕ
ꯎꯝ
ꯅꯪ ꯇꯤꯐꯤꯟ ꯑꯅꯧꯕ ꯂꯧꯕ ꯆꯠꯄ꯭ꯔꯣ
ꯍꯣꯏ ꯇꯤꯐꯤꯟ ꯑꯅꯧꯕ ꯂꯧꯕ ꯆꯂꯦ
ꯃꯤ ꯌꯥꯝ ꯌꯥꯝ ꯍꯧꯕ꯭ꯔꯣ ꯃꯐꯝꯗ
ꯉꯁꯥꯏ ꯑꯦꯠꯃꯤꯁꯟ ꯇꯧꯕ ꯃꯐꯝꯔꯣ ꯀꯥ ꯀꯥ ꯃꯆꯥꯅꯤꯗ ꯃꯤ ꯃꯔꯤ ꯃꯉꯥ ꯀꯣ ꯁꯦꯝꯗꯦ
ꯑꯣ
ꯃꯣꯏ ꯇꯣ
ꯎꯝ ꯑꯌꯥꯝꯕꯅ ꯁꯨꯇꯤ ꯀꯌꯥꯐꯥꯎ ꯂꯧꯕ
ꯈꯪꯗꯦ ꯅꯨꯃꯤꯠ ꯅꯤꯅꯤ ꯍꯨꯝꯅꯤꯒ ꯂꯧꯔꯝꯒꯗ꯭ꯔꯥ
ꯉꯁꯤ ꯍꯌꯦꯡꯒꯨꯝꯕꯗꯤ ꯂꯧꯗ꯭ꯔꯁꯨ ꯌꯥꯏ ꯃꯥꯁꯦ ꯉꯁꯤ ꯍꯌꯦꯡꯕꯨꯗꯤ ꯃꯤ ꯑꯃꯅꯤ ꯑꯦꯗꯖꯁ ꯇꯧꯕ ꯌꯥꯒꯅꯤ ꯂꯦꯟꯕ ꯅꯨꯃꯤꯠꯇꯒ ꯅꯨꯃꯤꯠ ꯑꯍꯨꯝꯒꯨꯝꯕ ꯐꯥꯎꯗꯤ ꯊꯕꯛ ꯆꯤꯟꯒꯗꯕꯁꯦ
ꯈꯪꯗꯦꯗ ꯑꯩꯗꯤ ꯈꯪꯗꯦ ꯑꯍꯥꯟꯕ ꯑꯣꯏꯕꯅꯤꯅꯀꯣ ꯑꯗꯣ ꯍꯧꯖꯤꯛꯀꯤ ꯁꯦꯜ ꯎꯝ
ꯄꯥꯎ ꯅꯨꯡꯉꯥꯏꯕ ꯑꯃ ꯍꯥꯏꯕꯤꯌꯨꯔꯥ ꯉꯁꯥꯏꯗ ꯀꯣꯟꯅ ꯉꯁꯥꯏ ꯅꯉꯣꯟꯗ ꯆꯪꯂꯛꯑꯦ ꯍꯥꯏꯕꯗꯣ
ꯍꯥꯝ
ꯉꯁꯥꯏ ꯅꯪ ꯆꯪꯂꯛꯑꯦ ꯍꯥꯏꯗꯅ ꯑꯗꯨꯗ ꯑꯩꯉꯣꯟꯗ ꯑꯩꯉꯣꯟꯗꯁꯨ ꯆꯪꯂꯛꯑꯦꯕ ꯍꯧꯖꯤꯛ
ꯎꯝ ꯑꯆꯁꯥ
ꯅꯨꯡꯉꯥꯏꯔꯦ ꯅꯨꯡꯉꯥꯏꯔꯦ
ꯌꯥꯝ ꯅꯨꯡꯉꯥꯏꯔꯦ ꯁꯦꯂꯔꯤ ꯆꯪꯉꯤꯅꯦꯀꯣ
ꯎꯝ
ꯑꯗꯣ ꯀꯔꯤ ꯇ꯭ꯔꯤꯠꯇ ꯇꯧꯒꯗꯕ ꯑꯩꯒꯤꯗꯤ
ꯀꯩꯅꯣ ꯍꯥꯏꯁꯤꯕꯣ ꯀꯩꯅꯣ ꯍꯥꯏꯁꯤꯕꯣ ꯑꯩꯅ ꯇꯧꯗꯣꯏꯔꯣ ꯍꯥꯏꯁꯤꯕꯣ
ꯃꯠꯇꯗꯤ ꯀꯩꯅ ꯑꯦ ꯅꯪꯅ ꯁꯅꯤꯌꯥꯔꯅ꯭ꯇꯔꯣ
ꯁꯅꯤꯌꯥꯔ ꯅꯪꯅ ꯖꯨꯅꯤꯌꯥꯔ ꯑꯩꯀꯣꯏꯗ ꯇ꯭ꯔꯤꯠ ꯇꯧꯗꯧ ꯅꯠꯇꯦ꯫
ꯃꯥꯏꯗꯤ ꯃꯩ ꯃꯥꯏꯗꯃ ꯂꯩꯔꯦ ꯂꯩꯔꯦ
ꯍꯌꯦꯡ ꯀꯩꯊꯣꯛꯄ
ꯍꯌꯦꯡ ꯊꯣꯛꯇꯦꯕ ꯃꯊꯪꯗꯅꯦ ꯍꯥꯏꯕ
ꯎꯝ
ꯉꯁꯤ ꯑꯩꯈꯣꯏꯅ ꯊꯥꯕ ꯃꯐꯝ ꯉꯁꯤ ꯑꯩꯈꯣꯏꯅ ꯊꯥꯕ ꯃꯐꯝꯗꯣ
ꯎꯝ
ꯌꯥꯝ ꯅꯥꯜꯂꯦ ꯅꯨꯡꯁꯨ ꯅꯨꯡꯉꯥꯏꯌꯦ
ꯀꯦꯝꯀꯣ
ꯎꯝ ꯑꯁ ꯑꯩꯈꯣꯏꯔꯣꯝꯒꯤꯗꯨꯒꯒ ꯌꯦꯡꯅꯔꯗꯤ ꯐꯥꯒꯤ ꯇꯥꯏ
ꯅꫭꯏꯔꯣꯝꯒꯤ ꯍꯥꯏꯗꯤ ꯅꯝꯕꯣꯒꯗ
ꯈꯪꯗꯅ ꯍꯥꯏꯕ ꯑꯗꯨꯝ ꯈꯦꯠꯅꯩꯗꯅ ꯆꯥꯎꯈꯠꯄ ꯍꯥꯏꯕꯁꯤꯗꯤ ꯈꯔꯗꯪꯗꯤ ꯈꯔ ꯆꯥꯎꯈꯠꯄꯗꯣ ꯌꯥꯝ ꯈꯦꯠꯅꯩ ꯍꯥꯏꯕ
ꯑꯝ ꯅꯣꯏꯅ ꯊꯥꯔꯤꯕꯗꯨꯁꯨ ꯕꯤ ꯑꯦꯠꯀꯤ ꯑꯗꯥꯏꯒꯤꯔꯥ ꯑꯩꯅ ꯑꯦꯛꯖꯥꯝ ꯍꯣꯜꯗ ꯗꯤꯄꯥꯔꯠꯃꯦꯟ ꯕꯤ ꯑꯦꯠꯀꯤ ꯗꯤꯄꯥꯔꯠꯃꯦꯟ
ꯃꯣꯏꯒꯤ ꯗꯤꯄꯥꯔꯠꯃꯦꯟꯇꯅꯦ
ꯎꯝ
ꯅꯍꯥꯟꯗꯤ ꯑꯥ ꯃꯈꯥꯔꯣꯝꯗ ꯐ ꯃꯇꯣꯟ ꯂꯣꯝꯗ ꯑꯃ ꯇꯥꯍꯟꯕꯅꯦ ꯑꯗꯣ ꯑꯃꯨꯛ ꯈꯨꯗꯛꯇ ꯁꯤꯟꯗꯣꯛꯑꯒ ꯁꯤꯗ ꯑꯃꯨꯛ ꯄꯤꯔꯛꯄ
ꯑꯝ
ꯅꯨꯡꯉꯥꯏꯌꯦ ꯃꯣꯏꯒꯤꯗ ꯑꯗꯨꯝ ꯌꯥꯝ ꯆꯥꯎꯕꯗꯤ ꯀ꯭ꯂꯥꯁꯔꯨꯝꯒꯨꯝꯕꯗꯣ ꯌꯥꯝ ꯆꯥꯎꯕꯗꯤ ꯅꯠꯇꯦ ꯑꯗꯨ ꯑꯣꯏꯔꯁꯨ ꯑꯗꯨꯝ ꯈꯪꯗ ꯑꯗꯨꯝ ꯐꯝꯕ ꯅꯨꯡꯉꯥꯏ
ꯆꯤꯡ ꯂꯦꯝꯕꯗꯣ
ꯎꯝ ꯍꯩꯍꯥ ꯅꯪꯅ ꯍꯌꯦꯡ ꯀꯔꯤ ꯀꯔꯤ ꯇꯧꯅꯤꯡꯉꯥꯏ
ꯑꯁ ꯈꯪꯗꯦꯗ ꯑꯩꯁꯨ ꯂꯥꯏꯔꯤꯛ ꯄꯥꯒꯗꯧꯕ ꯌꯥꯝ ꯂꯩꯅꯦ ꯑꯁ
ꯑꯃ ꯑꯃ ꯀꯔꯤ ꯍꯥꯏꯕ꯭ꯔꯥ ꯅꯪꯅ ꯈ꯭ꯋꯥꯏꯗꯒꯤ ꯍꯥꯟꯅ ꯇꯧꯕꯗꯨꯗꯤ ꯍꯥꯏꯔꯛꯇ꯭ꯔꯤꯕꯣ ꯍꯧꯖꯤꯛꯐꯥꯎ ꯐꯣꯝ ꯐꯤꯜꯂꯞ ꯍꯥꯟꯅ ꯇꯧꯈꯤꯕꯗꯣ ꯅꯪꯅ ꯐꯥꯔꯁꯇ ꯑꯍꯥꯟꯕ ꯑꯣꯏꯅ ꯇꯧꯈꯤꯕ ꯐꯣꯔꯝ ꯐꯤꯜ ꯎꯞꯇꯣ
ꯀꯔꯤꯅꯣ ꯑꯩ ꯈꯪꯗ꯭ꯔꯦ ꯀꯝꯕꯩꯅꯣꯕ
ꯚꯤꯖꯨꯋꯦꯜ
ꯆꯖꯤꯌꯥ
ꯎꯝ
ꯑꯥꯏꯔꯛꯇ꯭ꯔꯤꯌꯦ
ꯖꯨꯂꯥꯏ ꯊꯥ ꯌꯧꯔꯁꯤꯇꯕꯨ
ꯁꯁ ꯍꯥꯏꯔꯛꯇ꯭ꯔꯤ
ꯍꯩ ꯍꯥ ꯈꯪꯗ꯭ꯔꯦ ꯈꯪꯗ꯭ꯔꯦ ꯍꯌꯦꯡ ꯍꯪꯆꯤꯠ ꯊꯥꯔꯅꯤ ꯑꯗꯨꯒ ꯑꯃꯨꯛ ꯃꯟꯗꯦꯗ ꯊꯥꯔꯗꯤ ꯌꯥꯔꯅꯤ ꯂꯣꯏꯔꯅꯤ ꯑꯟꯑꯣꯗꯤꯕꯜ
ꯅꯪꯒꯤ ꯑꯦꯛꯖꯥꯝ ꯂꯣꯏꯔꯗꯤ ꯂꯣꯏꯔꯦ
ꯂꯣꯏꯔꯦ
ꯀ꯭ꯂꯥꯁꯇꯤ ꯀꯩ ꯀꯩ
ꯈꯪꯗꯦꯗ ꯃꯣꯏ ꯑꯗꯨꯝ ꯍꯥꯏꯔꯛꯀꯅꯤ ꯃꯇꯝ ꯌꯧꯎꯔꯗꯤ ꯑꯗꯨꯝ ꯍꯥꯏꯔꯛꯀꯅꯤ ꯃꯣꯏ
ꯑꯥ
ꯁꯁ ꯑꯁ ꯃꯍꯩ ꯇꯝꯐꯝꯅ ꯂꯥꯞꯄꯣ ꯑꯦꯛꯖꯥꯝ ꯊꯥꯐꯝꯅ ꯂꯥꯞꯄꯣ ꯂꯣꯏꯔꯦ ꯑꯩꯗꯤ ꯒꯥꯔꯤ ꯐꯝꯕꯗ ꯋꯥꯔꯦ
ꯀꯩꯪꯩꯁꯨ ꯀꯥꯏꯗꯦ ꯅꫭꯡ ꯐꯥꯗꫭꯛꯅꯤ ꯇ꯭ꯔꯣ
ꯅꯣꯡꯃ ꯐꯨꯗꯣꯛꯄꯗꯤ ꯐꯩꯌꯦ ꯅꯨꯡꯇꯤꯒꯤ ꯍꯪꯒꯠ ꯍꯟꯗ ꯍꯪꯒꯠ ꯍꯟꯗ ꯆꯠꯂꯛꯄꯗ ꯏꯁꯥꯁꯨ ꯏꯁꯥꯗꯣ ꯂꯣꯏ ꯇꯦꯛꯀꯠꯂꯦ ꯍꯥꯏꯕ ꯅꯪ ꯉꯁꯤ ꯉꯟꯅ ꯄꯣꯊꯥꯗꯣꯏꯔꯥ ꯅꯠꯇ꯭ꯔꯒ ꯑꯃꯨꯛ ꯕꯣꯜꯒꯨꯝꯕ ꯌꯦꯡꯗꯣꯏꯔꯥ
ꯑꯁ ꯌꯦꯡꯕ ꯉꯝꯃꯔꯣꯏꯗ ꯋꯥꯔꯦꯗ ꯋꯥꯔꯦ
ꯇꯨꯝꯐꯝꯒꯨꯝꯕꯗꯤ ꯀꯣꯟꯅꯒꯗ꯭ꯔꯣ
ꯐꯃꯨꯡꯗꯣ ꯈꯔꯗꯤ ꯄꯤꯛ ꯄꯅꯦ ꯑꯗꯣ ꯌꯥꯅꯕ ꯑꯗꯨꯝ ꯇꯧꯕ ꯇꯥꯕꯅꯤ ꯎꯄꯥꯏ ꯂꯩꯇꯦ ꯌꯥꯅ ꯌꯥꯅꯕ ꯍꯥꯏꯅ ꯃꯣꯏ ꯑꯁꯣꯝꯗ ꯅꯣꯡ ꯆꯨꯔꯦꯅ ꯈꯪꯉꯁꯦ ꯂꯣꯡꯣꯡ ꯣꯠ ꯂꯩꯇꯧꯗ ꯉꯁꯤ
ꯀꯩ ꯍꯥꯏꯕꯥ
ꯅꯣꯡ ꯆꯧꯗ꯭ꯔꯣ ꯅꯣꯏꯗ
ꯆꯨꯗꯦ ꯁꯨꯛꯆꯨ ꯆꯨꯗꯦ